ꯍꯜꯂꯣ
ꯀꯩꯗꯧꯔꯤꯒꯦ ꯏꯇꯥꯎ
ꯑ ꯍꯜꯂꯛꯄꯗ ꯉꯥꯏꯔꯤꯍꯦ ꯉꯁꯤꯗꯤ ꯂꯝ ꯊꯨꯝꯈꯩ ꯀꯣꯏꯊꯦꯛ ꯎꯔꯦ
ꯑꯣ ꯀꯔꯤ ꯀꯔꯤ ꯂꯝ ꯌꯧꯔꯨꯔꯕ ꯏꯇꯥꯎ
ꯊꯧꯕꯥꯟꯗ ꯗꯣꯛꯇꯔꯗ ꯌꯧꯔ‌ꯦ ꯅꯪ ꯉꯁꯥꯏ ꯐꯣꯟ ꯇꯧꯔꯝꯕꯩꯗꯣ ꯍꯧꯒꯠꯇ꯭ꯔꯤꯌ‌ꯦ ꯑꯗꯩ ꯀꯨꯝꯗ ꯑꯩꯁꯦ ꯆꯔꯥꯡꯄꯥꯠꯀꯤ ꯗꯣꯛꯇꯔꯗꯨꯅ ꯑꯃꯨꯛ ꯍꯌꯦꯡ ꯇꯥꯏ ꯀꯔꯝꯕ ꯌꯦꯡꯁꯤꯒ‌ꯦ ꯑꯃꯨꯛ ꯈꯟꯅꯔꯦ
ꯎꯝ
ꯑ ꯑꯗꯩ ꯑꯁ ꯊꯧꯕꯥꯟꯗ ꯑꯣꯏꯅ ꯌꯦꯡꯉꯨꯔꯁꯤꯗ ꯊꯧꯕꯥꯟꯗ ꯑꯣꯏꯅ ꯄꯨꯔꯦ
ꯎꯝ
ꯑꯗ‌ꯣ ꯍꯜꯂꯒ ꯃꯨ ꯑꯩꯈꯣꯏ ꯁ꯭ꯋꯥꯏ ꯅꯣꯡ ꯆꯨꯍꯧꯗꯕꯅꯦ ꯊꯧꯕꯥꯜꯗ ꯍ‌ꯦꯠꯇ ꯅꯣꯡ ꯇꯤꯈꯛꯇꯅ ꯆꯨ ꯂꯩꯔꯝꯃ‌ꯦꯅꯦ
ꯎꯝ
ꯑꯗꯨꯕꯨꯗꯤ ꯑꯗꯨꯃꯥꯏꯅ ꯇꯧꯔ ꯍꯜꯂꯛꯑꯒ ꯃꯇꯦꯛ ꯑꯃ ꯍꯦꯛ ꯀꯣꯏꯕ ꯄꯨꯊꯣꯛꯄꯤꯔꯨꯔꯦ
ꯑꯣ
ꯁꯨꯃꯥꯏꯅ ꯇꯧꯔ ꯍꯜꯂꯛꯑꯦ ꯏꯁ꯭ꯀꯤꯟꯒꯤꯁꯦ ꯄꯩꯁꯥ ꯇꯥꯡꯕꯖꯥꯠꯅꯤ ꯂꯨꯄꯥ ꯂꯤꯁꯤꯡ ꯑꯅꯤꯃꯨꯛꯇꯥꯏ ꯑꯩ ꯎꯇꯝꯗ ꯄꯤꯔꯝꯃꯝꯅꯦ ꯍꯣꯔꯦꯟ ꯄꯣꯔꯛꯑꯣꯅ ꯍꯌꯦꯡ ꯄꯣꯔꯛꯑꯣꯅ ꯑ ꯂꯨꯄꯥ ꯂꯤꯁꯤꯡ ꯑꯅꯤꯃꯨꯛꯇ ꯇꯥꯅꯤ ꯍꯤꯡꯉꯔꯤ ꯃꯥꯁꯦ
ꯎꯝ ꯑꯁ ꯏꯁꯀꯤꯟꯒꯤ ꯍꯥꯏꯔꯒ ꯑꯩꯇꯥꯎ ꯑꯩ ꯉꯍ ꯑꯃꯨꯛ ꯑꯦꯛꯁꯤꯗꯦꯟ ꯊꯣꯛꯈꯤꯕꯗꯣ
ꯎꯝ
ꯑꯗꯨꯒꯤ ꯗꯥꯛꯇꯪ ꯀꯣꯛꯅ ꯇꯧꯕꯗ ꯗꯥꯛꯁꯨ ꯀꯣꯛꯄꯕꯨꯗꯤ ꯐꯅꯌꯥꯝꯗꯤ ꯀꯣꯛꯈ꯭ꯔꯦ ꯑꯗꯣ ꯃꯣꯂꯣꯝ ꯂꯩꯕꯗꯨꯗ ꯂꯤꯁꯤꯡ ꯇꯔꯥꯃꯨꯛ ꯇꯥꯏꯅꯦ
ꯏꯝ ꯃꯣꯏ ꯏꯁꯀꯤꯟꯒꯤꯁꯦ ꯕꯦꯔꯥꯅꯤꯉ ꯑꯗꯨ ꯇꯥꯡꯉꯦ ꯌꯥꯝ ꯃꯣꯏꯁꯦ
ꯏꯁꯀꯤꯟ ꯄꯩꯁꯥ ꯐꯪꯌꯥꯝ ꯌꯥꯝ ꯆꯪꯕꯅꯦ ꯀꯥꯏꯗꯒꯤ ꯃꯣꯏꯒꯤ ꯑꯁ ꯑꯩꯗꯤ ꯏꯁꯤꯡ ꯅꯨꯡꯁꯤ ꯅꯨꯡꯁꯦ ꯏꯁꯤꯡ ꯑꯅꯧꯕ ꯇꯥꯕꯒꯤ ꯉꯍꯥꯟ ꯅꯣꯏꯗꯁꯨ ꯑꯩꯅ ꯑꯃꯨꯛ ꯐꯨꯔꯤ ꯇꯧꯋꯦꯅ ꯅꯣꯏꯗ ꯍꯥꯏꯔꯝꯕꯗꯣ
ꯎꯝ
ꯏꯁꯤꯡ ꯑꯅꯧꯁꯦ ꯊꯦꯡꯕꯁꯨ ꯌꯥꯗꯦꯕ ꯍꯟꯗꯛ ꯊꯦꯡꯉꯨꯕꯒꯤ ꯑꯗꯨ ꯑꯗꯨꯒꯤ ꯑꯁ ꯑꯗꯨꯗꯨꯒꯤ ꯇꯧꯗꯅ ꯀꯟꯅ ꯇꯧꯔꯤ ꯏꯇꯥꯎ
ꯎꯝ ꯃꯣꯂꯣꯝꯗꯤ ꯌꯦꯡꯉ ꯇꯩꯔꯕꯣ ꯀꯃꯥꯏꯅ ꯇꯧꯔꯤ
ꯇꯩꯔ ꯇꯩꯔ ꯈꯔ ꯈꯔꯕꯨꯗꯤ ꯐꯕ ꯍꯧꯔꯦꯗ
ꯑꯣ ꯏꯁꯤꯡ ꯏꯅꯧ ꯇꯥꯔꯛꯄꯁꯦ ꯀꯩꯅꯣꯝ ꯇꯧꯕꯖꯥꯠꯅꯤ
ꯎꯝ ꯆꯥꯛ ꯏꯁꯤꯡꯗꯤ ꯑꯗꯨꯗꯤ ꯅꯣꯏꯗꯤ ꯍꯣꯇꯦꯜꯗ ꯆꯥꯕ꯭ꯔꯣ ꯅꯠꯇ꯭ꯔ ꯌꯨꯝꯗ ꯆꯥꯕ꯭ꯔꯣ
ꯑꯥꯗ ꯑꯆꯥꯄ‌ꯣꯠ ꯑꯃꯅꯤ ꯆꯥꯔ ꯂꯥꯛꯑꯦꯗ ꯑꯗꯨꯝ ꯆꯥꯅꯤꯡꯗ꯭ꯔꯦꯗ
ꯎꯝ ꯉꯁꯤꯗꯤ ꯑꯗꯨꯗꯤ ꯐꯥꯝ ꯅꯨꯡꯗꯤ ꯆꯠꯄ꯭ꯔꯣ
ꯉꯁꯤ ꯐꯥꯝ ꯆꯠꯇ꯭ꯔꯦ ꯅꯣꯡꯁꯨ ꯆꯨꯔꯕꯅꯤꯅ ꯂꯝꯕꯤ ꯀꯩꯀꯩꯗꯣ ꯅꯨꯡꯉꯥꯏꯔꯝꯃꯔꯣꯏꯕ
ꯎꯝ
ꯑꯗꯨꯗꯨꯅ ꯀꯩꯅꯣꯗ ꯑꯣꯏꯅ ꯇꯧꯔꯒꯦꯅ ꯍꯌꯦꯡ ꯑꯣꯏꯅ ꯅꯨꯡꯁꯥꯒ ꯁꯥꯗꯣꯛꯑ ꯂꯝꯕꯤꯗ ꯈꯔ ꯀꯪꯉ ꯆꯤꯡ ꯂꯩꯕꯥꯛꯅꯤꯅ ꯍꯧꯖꯤꯛ ꯄꯨꯔ ꯇꯧ ꯋꯥꯅꯤ ꯍꯌꯦꯡ ꯅꯣꯡꯋꯥꯥ ꯅꯨꯡꯁꯥ ꯄꯠꯁꯥꯞ ꯇꯠ ꯑꯃ ꯀꯪꯉꯦꯕ ꯌꯥꯝ ꯊꯨꯅ
ꯀꯪꯉꯦ ꯀꯪꯉꯦ ꯆꯤꯡ ꯂꯩꯕꯥꯛꯇꯤ
ꯎꯝ ꯑꯗꯨꯗꯨꯅ ꯍꯌꯦꯡ ꯑꯣꯏꯅ ꯆꯠꯂꯒꯦꯅ ꯇꯧꯔꯦ
ꯎꯝ ꯑꯗꯨꯗꯤ ꯑꯉꯥꯡꯒꯤ ꯍꯤꯗꯥꯛꯇꯨꯗꯤ ꯊꯧꯕꯥꯜꯗ ꯐꯪꯗꯕꯩꯔꯣ ꯅꯠꯇ꯭ꯔꯒꯅ ꯎꯇꯝꯗ ꯇꯧꯔꯤꯗꯨꯅ ꯃꯃꯜ ꯍꯣꯡꯕꯩꯔ ꯀꯔꯤ ꯇꯧꯕꯩꯅꯣ
ꯃꯥꯅ ꯈꯪꯅꯕꯅꯤꯅ ꯄꯥꯔꯁꯦꯟ ꯈ ꯇꯥꯏꯌꯦ ꯑ ꯀꯩꯅꯣꯗꯩ ꯗꯥꯏꯔꯦꯛ ꯑꯩꯈꯣꯏ ꯗꯨꯀꯥꯟꯗꯩ ꯂꯧꯕꯗꯨꯗꯤ ꯗꯥꯏꯔꯦꯛ ꯃꯣꯏ ꯑꯦꯝ ꯑꯥꯔ ꯄꯤ ꯂꯧꯋꯦꯕ
ꯎꯝ
ꯑꯃ ꯂꯨꯄꯥ ꯆꯅꯤ ꯆꯍꯨꯝ ꯈꯦꯠꯅꯕꯅꯤꯅ
ꯎꯝ ꯎꯝ
ꯑꯗꯨꯗꯨꯒꯤ ꯇꯧꯔꯦ ꯑꯗ ꯃꯣꯏꯁꯨ ꯎꯝ ꯒꯨꯂꯤꯁꯤꯖꯨ ꯃꯣꯏ ꯊꯥꯔꯤꯖꯦ ꯑꯦꯛꯁꯟ ꯑꯀꯟꯕ ꯉꯥꯛꯇꯅꯤ ꯑꯃꯝ ꯇꯧꯔꯤꯁꯦ
ꯎꯝ
ꯗꯥꯎꯗꯤ ꯃꯃꯥꯏ ꯈꯇꯔ ꯑꯃꯨꯛ ꯈꯜꯂꯨꯔ ꯅꯥꯡꯒꯟꯁꯨ ꯑꯃꯨꯛ ꯊꯨꯡ ꯂꯩꯔꯝꯕ
ꯎꯝ
ꯁꯤꯗꯤ ꯑꯝꯇ ꯌꯦꯡꯊꯣꯛꯄꯤꯗꯔꯗꯤ ꯅꯨꯡꯉꯥꯏꯑꯔꯣꯏꯅ
ꯐꯔꯦ ꯐꯔꯦ ꯐꯖꯔꯖꯅꯣ
ꯎꯝ ꯅꯪ ꯉꯁꯥꯏ ꯄꯨꯡ ꯀꯌꯥ ꯌꯧꯏ ꯑꯗꯨꯗ
ꯃꯥꯄꯟ ꯇꯥꯔꯗ꯭ꯔꯤꯀꯥꯟ ꯌꯧꯔꯦꯗ
ꯉꯜꯂꯤꯍ‌ꯦ ꯆꯠꯄ ꯅꯪ ꯑꯩꯉꯣꯟ ꯐꯣꯟ ꯇꯧꯔꯛꯏ ꯑꯗꯨꯗꯩ ꯑꯗꯨꯝ ꯆꯠꯂꯦ
ꯑꯗꯨ ꯆꯠꯂꯦ ꯑꯩ ꯅꯪ ꯍꯥꯏꯒꯠꯂꯕꯅ ꯑꯩꯗꯣ ꯉꯁꯥꯏꯗꯣ ꯒꯥꯔꯤꯗꯣ ꯑꯈꯣꯏ ꯌꯨꯅꯤꯚꯔꯁꯤꯇꯤꯒꯤ ꯕꯁꯇꯣ
ꯎꯝ
ꯑꯗꯣ ꯄꯨꯡ ꯅꯤꯄꯥꯟꯗꯒꯤ ꯌꯥꯏꯔꯤꯄꯣꯛꯇꯒꯤ ꯏꯁ ꯏꯁꯇꯥꯔꯠ ꯇꯧꯋꯦꯕ
ꯎꯝ
ꯑꯗꯨꯗ ꯌꯥꯔꯄꯣꯛ ꯌꯧꯅꯕ ꯑꯥꯏꯗꯤ ꯁ꯭ꯇꯣꯛ ꯂꯥꯛꯇꯕꯗꯩꯗꯤ ꯅꯪ ꯆꯠꯂꯕ ꯆꯠꯇ꯭ꯔꯗꯤ ꯆꯠꯃꯤꯟꯅꯒ꯭ꯔꯁꯤꯅ ꯍꯪꯒꯦ ꯇꯧꯔꯝꯕ
ꯎꯝ
ꯑꯗꯣ ꯌꯨꯅꯤꯚꯔꯁꯤꯇꯤ ꯕꯁ ꯇꯣꯡꯕꯅ ꯐꯩꯗꯤ ꯒꯥꯔꯤꯗꯨꯁꯨ ꯑꯥ ꯃꯅꯨꯡꯐꯧ ꯊꯧꯖꯤꯜꯂꯦ
ꯎꯝ
ꯑꯗꯩꯗꯤ ꯕꯔꯥꯖꯨ ꯂꯨꯄꯥ ꯀꯨꯟ ꯈꯛꯇꯅꯦꯕ
ꯎꯝ
ꯑꯗꯨꯃꯥꯏꯅ ꯌꯨꯝꯗꯒꯤ ꯗꯥꯏꯔꯦꯛ ꯇꯣꯡꯕ ꯂꯨꯄꯥ ꯆꯥꯝꯃ ꯑꯗꯨꯃꯥꯏꯅ ꯆꯪꯉꯦꯕ
ꯃꯥꯏ ꯇꯥꯡꯉꯖꯥꯠꯅꯤꯅ‌ꯦ
ꯇꯥꯡꯉꯦ ꯑꯗꯨꯗꯨꯅ ꯌꯥꯏꯔꯤꯄꯣꯛꯐꯧ ꯇꯣꯡꯕꯩ ꯂꯨꯄꯥ ꯀꯨꯟꯊ꯭ꯔꯥ ꯑꯃ ꯌꯥꯏꯔꯤꯄꯣꯛꯇꯩꯅ ꯌꯨꯅꯤꯚꯔꯁꯤꯇꯤꯐꯧ ꯇꯣꯡꯕꯒꯤ ꯂꯨꯄꯥ ꯀꯨꯟꯗꯣ ꯌꯥꯡꯈꯩ ꯈꯛꯇꯅꯤꯗꯅ
ꯎꯝ
ꯑꯗꯨꯅꯦ ꯆꯠꯈꯤꯕꯒꯤ ꯄꯩꯁꯥ ꯂꯨꯄꯥ ꯆꯥꯝꯃ ꯇꯤꯡꯕꯗꯣ ꯍꯌꯦꯡ ꯀꯣꯟꯅ ꯍꯜꯂꯛꯀꯦ ꯍꯥꯏꯕꯒꯤ ꯄꯩꯁꯥꯁꯨ ꯌꯥꯎꯔꯦꯗꯅ
ꯎꯝ
ꯑꯗꯨꯗꯨꯒꯤꯅꯦ ꯑꯣꯝꯅꯦꯁ ꯍꯣꯏꯗꯤ ꯊꯕꯛ ꯆꯠꯈꯤꯕ꯭ꯔꯣ ꯅꯠꯇ꯭ꯔꯒꯅ
ꯑꯥꯎ
ꯏꯁꯇꯗꯤꯑꯣ ꯂꯩꯕ꯭ꯔꯣ
ꯂꯧꯔꯛꯇ꯭ꯔꯕ ꯅꯪ ꯀꯩꯅꯣꯗꯩ ꯂꯧꯔ‌ꯣꯅ ꯑꯣ ꯌꯥꯔꯦ ꯑꯗꯨꯗꯤ ꯎꯇꯝꯗ ꯇꯞꯄ ꯑꯣ ꯍꯣꯏ ꯌꯥꯔꯦ
ꯇꯥꯕꯔꯣ ꯏꯇꯥꯎ
ꯇꯥꯏꯌꯦ ꯏꯇꯥꯎ
ꯏꯇꯥꯎꯕꯨ ꯏꯁꯇꯗꯤꯑꯣ ꯂꯩꯔꯣ ꯀꯗꯥꯏ ꯂꯩꯔꯤꯅꯣ
ꯏꯁꯇꯗꯤꯑꯣ ꯂꯩꯌꯦ
ꯑꯣ ꯑꯣꯝꯅꯦ ꯊꯕꯛ ꯆꯠꯈꯤꯕ꯭ꯔꯣ ꯃꯥꯗꯤ ꯏꯁꯇꯗꯤꯑꯣ ꯂꯩ
ꯃꯥ ꯉꯁꯤꯗꯤ ꯁꯨꯠ ꯇꯤ ꯑꯣꯏꯔꯦ ꯉꯔꯥꯡ ꯆꯠꯄꯅꯤꯅ ꯃꯣꯏꯗꯤ ꯅꯣꯡꯃ ꯆꯠꯄ ꯅꯣꯡꯃ ꯂꯦꯞꯄ ꯑꯗꯨꯃꯥꯏ ꯇꯧꯋꯦ ꯑꯁ ꯅꯣꯡꯁꯤꯡ ꯆꯨꯔꯛꯑꯒꯅ ꯈꯤꯇꯪ ꯅꯨꯡꯉꯥꯏꯇꯕ ꯍꯥꯏꯗꯤ ꯂꯝꯕꯤꯅꯤꯅꯀꯣ
ꯃꯥꯅꯦ ꯃꯥꯅꯦ
ꯑꯗꯨꯃꯥꯏꯅ ꯇꯧꯋꯤ ꯑ ꯑꯗ‌ꯣ ꯑꯩꯈꯣꯏ ꯉꯥꯟ ꯐꯧ ꯍꯨꯜꯂꯝꯕꯗꯨꯖꯨ ꯀꯩꯅꯣꯝ ꯈꯨꯅꯥꯎꯕꯤꯃꯨꯛ ꯁꯥꯡ ꯂꯩꯔꯝꯃꯦꯍ‌ꯦ
ꯑꯁ ꯑꯗꯨꯖꯨ ꯐꯩꯅꯦ
ꯑꯣ ꯑꯩꯗꯤ ꯍꯧꯔꯣꯏꯗ꯭ꯔꯥꯅ ꯏꯁꯤꯡ ꯊꯨꯝꯕ ꯖꯒꯥꯗꯣꯝ ꯈꯟꯕꯅꯦ ꯑꯗꯣ ꯂꯤꯈꯠꯂꯛꯑꯦ ꯀꯨꯏ ꯎꯝ ꯌꯦꯇꯨꯝ ꯁꯤ ꯌꯦꯇꯨꯝ ꯁꯥꯏꯁ ꯍꯥꯏꯇꯥꯔꯦꯅꯦ
ꯑꯝ
ꯌ‌ꯦꯇꯨꯝꯗ‌ꯣ ꯂꯣꯏ ꯊꯤꯡꯀꯍꯧꯔꯦ ꯅꯪꯗꯤ ꯂꯧꯕꯨꯛ ꯆꯠ ꯐꯧꯒꯤ ꯀꯩꯅꯣ ꯌꯦꯡ ꯅꯪꯗ꯭ꯔꯦ
ꯑꯩꯈꯣꯏꯒꯤ ꯑꯥ ꯑꯩ ꯅꯍꯥꯟ ꯍꯨꯜꯂꯨꯕ ꯅꯨꯃꯤꯠꯇꯒꯤ ꯆꯠꯇ꯭ꯔꯦ ꯑꯩꯈꯣꯏ ꯄꯨ ꯑꯗꯨꯝ ꯆꯠꯄꯗ ꯊꯕꯛꯁꯨ ꯂꯩꯇꯕꯅꯤꯅ
ꯎꯝ
ꯊꯕꯛ ꯍꯥꯏꯗꯣ ꯍꯌꯦꯡ ꯈꯔ ꯂꯩꯔꯒ ꯂꯧꯔꯤꯈꯩꯗꯣ ꯅꯥꯄꯤ ꯀꯔꯤ ꯍꯥꯔ ꯆꯥꯏꯒ꯭ꯔ ꯑꯗꯩ ꯐꯧꯗꯣ ꯐꯒꯠꯂꯛꯑꯗꯤ ꯅꯥꯄꯤꯁꯨ ꯐꯒꯠꯂꯛꯑꯅꯦꯕ
ꯎꯝ
ꯑꯗꯨꯗꯨꯅ ꯍꯌꯦꯡ ꯂꯧ ꯄꯦꯡꯕ ꯍꯧꯕ ꯈꯣꯠꯄꯩ ꯇꯧꯕꯗꯨꯗ ꯅꯥꯄꯤ ꯅꯨꯡꯄꯤ ꯀꯛꯄ ꯈꯣꯠꯄ ꯑꯗꯩꯗꯤ ꯐꯧ ꯄꯦꯡꯕ ꯂꯧ ꯄꯦꯡꯕ ꯈꯔ ꯌꯥꯎꯒꯗ꯭ꯔꯥ ꯈꯪꯗꯦ
ꯎꯝ ꯀꯩꯅꯣꯒꯤ ꯑꯥ ꯁꯦꯛꯃꯥꯏꯗ ꯂꯧ ꯑꯝ ꯂꯩꯌꯦ ꯃꯌꯥꯝꯅꯖꯨ ꯀꯩꯅꯣ ꯃꯥꯅ ꯆꯥꯏꯔꯤꯖꯦ ꯃꯌꯥꯝꯗ ꯇꯥꯛꯊꯣꯛꯇꯕ ꯍꯥꯏꯇꯥꯔꯦ ꯀꯥꯞꯄꯂꯣꯏꯔꯕꯣꯏ ꯍꯤꯗꯥꯛ ꯀꯣꯄꯔꯒ ꯑꯗꯨꯝ ꯀꯧ ꯀꯩꯅꯣꯗꯒ ꯊꯦꯠꯂ ꯊꯝꯅꯩꯗꯅ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
ꯈꯣꯏꯒꯤ ꯂꯧꯔꯤ ꯃꯄꯥꯠꯗꯒ ꯃꯥꯏꯗꯣ ꯀꯔꯤꯝ ꯊꯝꯃꯝꯗꯕ ꯃꯥꯏ ꯍꯧꯖꯤꯛꯁꯦ ꯃꯥꯅ ꯍꯧꯖꯤꯛ ꯃꯥꯏ ꯂꯧꯖꯦ ꯍꯧꯖꯤꯛ ꯇꯣꯞꯅꯦꯕꯀꯣ
ꯑꯝ
ꯑꯗꯨꯗꯣ ꯀꯃꯥꯏꯅ ꯇꯧꯒꯦꯗꯤ ꯃꯥꯒꯤꯁꯦ ꯑꯩꯈꯣꯏꯒꯤ ꯑ ꯉꯍꯥꯟ ꯍꯤꯗꯥꯛ ꯀꯥꯞꯍꯧꯕꯅꯦꯕ
ꯎꯝ
ꯅꯍꯥꯟ ꯍꯤꯗꯥꯛ ꯀꯥꯞꯐꯧꯕꯁꯤ ꯀꯔꯤ ꯍꯤꯗꯥꯛꯅꯣ ꯈꯪꯗꯕ ꯍꯥꯏꯇꯥꯔꯦꯅꯦ ꯃꯥꯥꯏꯗꯣ ꯐꯧ ꯉꯥꯛꯇ ꯍꯦꯛꯇ ꯂꯪꯇ꯭ꯔꯤꯛ ꯂꯩꯒꯩ ꯀꯩꯅꯣ ꯐꯥꯎꯚꯤꯅꯦꯃꯦ ꯍꯥꯏꯗꯤ ꯑꯇꯩꯗꯨ ꯌꯦꯡꯅꯕꯗ ꯃꯥꯏꯗꯨꯅ ꯏꯍꯦꯟꯅ ꯍꯦꯜꯂꯦꯕ
ꯑꯁ ꯃꯥꯗꯣ ꯃꯌꯥꯝ ꯗꯨꯒ ꯀꯥꯞꯃꯤꯟꯅꯗꯅ ꯈꯣꯠꯃꯤꯟꯅꯔ ꯇꯧꯒꯗꯕꯃꯤꯅꯦ
ꯑꯗꯣ ꯃꯥꯅ ꯀꯔꯤꯝ ꯍꯥꯏꯕꯤꯗ꯭ꯔ ꯃꯥꯜꯂꯦꯕ ꯑꯗꯨꯗ ꯃꯌꯥꯝꯅ ꯁꯨꯝ ꯍꯪꯅꯕ ꯇꯥꯔꯦ ꯃꯥꯅ ꯀꯥꯞꯄꯤ ꯍꯤꯗꯥꯛꯁꯤ ꯀꯔꯤ ꯍꯤꯗꯥꯛ ꯑꯣꯏꯖꯥꯠꯅꯣ ꯑꯩꯈꯣꯏ ꯑꯗꯨꯅꯦ ꯍꯥꯏꯁꯦ ꯃꯌꯥꯝꯁꯦ ꯃꯥꯁꯦ ꯀꯥꯞꯄꯥ ꯂꯣꯏꯔ ꯀꯣꯚꯔꯗꯨ ꯃꯌꯨꯝꯗ ꯄꯨꯈꯠ ꯃꯥꯜꯂꯦꯕ
ꯎꯝ ꯀꯅꯥꯝꯇ ꯈꯪꯍꯟꯅꯤꯡꯗ꯭ꯔꯤꯗꯣ
ꯑ ꯑꯗꯨꯅꯦ ꯍꯥꯏꯁꯦ ꯃꯇꯣꯝꯗ ꯄꯨꯊꯣꯛꯑꯒ ꯀꯩꯀꯥꯟꯅꯗꯣꯏꯅꯣ ꯃꯌꯥꯝ ꯄꯨꯊꯣꯛꯃꯤꯟꯅꯕꯗꯨꯅꯦ ꯆꯥꯎꯈꯠꯄ ꯍꯥꯏꯁꯦ
ꯑꯗꯨꯒꯤ ꯃꯤꯗꯣ ꯑꯩ ꯈꯪꯉꯨꯞ ꯂꯥꯛꯀꯨꯝ ꯇꯧꯋꯦ
ꯁꯤꯒꯤ ꯁꯦꯛꯃꯥꯏꯒꯤ ꯑꯩꯈꯣꯏ ꯐꯥꯔꯝ ꯆꯠꯄꯒꯤ ꯂꯝꯕꯤꯒꯤꯗ ꯀꯩꯅꯣ ꯇꯧꯕꯗꯣ ꯑ ꯂꯧꯕꯨꯛ ꯑꯅꯤ ꯑꯍꯨꯝ ꯁꯨꯕꯗꯣ ꯑꯣꯏꯔꯝꯒꯅꯤ ꯑꯍꯨꯝ ꯃꯔꯤ ꯁꯨꯕꯗ
ꯎꯝ ꯑꯗꯣ ꯏꯇꯥꯎꯗꯣ ꯎꯝ ꯅꯣꯏꯒꯤꯗꯤ ꯀꯧꯅꯥꯗꯤ ꯊꯥꯗ꯭ꯔꯕꯣ ꯀꯃꯥꯏꯅ ꯇꯧꯒꯦ
ꯀꯧꯅꯥꯒꯤ ꯃꯥꯔꯀꯦꯠꯁꯦ ꯐ꯭ꯂꯣꯛ ꯆꯠꯂꯦꯅ ꯉꯥꯗ ꯀꯟ ꯄꯤꯖꯔꯤꯌꯦ
ꯀꯔꯤꯒꯤꯅꯣ ꯐ꯭ꯂꯣꯞ ꯆꯠꯂꯤꯗꯤ ꯀꯧꯅꯥ ꯊꯥꯕ ꯃꯁꯤꯡ ꯌꯥꯝꯃꯛꯄꯩꯔꯥ ꯅꯠꯇ꯭ꯔꯒꯅ ꯀꯧꯅꯥꯒꯤ ꯄꯣꯊꯣꯛꯁꯦ ꯁꯥꯟꯅꯔꯛꯇꯕꯩꯔꯥ
ꯅꯠꯇꯦ ꯁꯥꯕꯗꯤ ꯁꯥꯏ ꯁꯥꯔꯒ ꯑꯩꯈꯣꯏꯒꯤ ꯄꯨꯊꯣꯛꯅꯕ ꯂꯝꯕꯤꯁꯦ ꯁꯤꯖꯤꯅꯅꯦꯕ ꯑꯩꯈꯣꯏ ꯃꯅꯤꯄꯨꯔ ꯃꯅꯨꯡ ꯈꯛꯇ ꯁꯤꯖꯤꯟꯅꯕꯩ ꯄꯣꯠꯁꯤꯗꯤ ꯀꯥ ꯍꯦꯟꯅ ꯆꯠꯇꯦꯗꯅ ꯍꯥꯏꯗꯤ ꯑꯩꯈꯣꯏ ꯁ꯭ꯋꯥꯏ ꯁꯥꯖꯔꯕꯅꯤꯅ ꯍꯥꯏꯕꯩ ꯋꯥꯅꯦ ꯀꯥ ꯍꯦꯟꯅ ꯂꯩꯅꯗꯦꯕ ꯑꯗꯨꯗꯩ ꯂꯩ ꯇꯥꯔꯁꯨ ꯌꯥꯝ ꯂꯣ ꯄ꯭ꯔꯥꯏꯖꯇ ꯂꯩꯕꯅꯤꯅꯅꯦ
ꯎꯝ
ꯑꯗꯩ ꯑꯩꯈꯣꯏ ꯁ꯭ꯋꯥꯏꯗꯗꯤ ꯀꯧꯅꯥꯁꯦ ꯄꯨꯡ ꯐꯪꯅꯕꯅꯤꯅ ꯃꯁꯥ ꯃꯁꯥꯅ ꯂꯣꯏ ꯁꯥꯖꯔꯒ ꯃꯁꯥꯒꯤ ꯀꯩꯅꯣ ꯂꯣꯏ ꯄꯥꯏꯅꯔꯤꯕ
ꯎꯝ
ꯑꯗꯨꯗꯨꯅ ꯄꯣꯠ ꯆꯠꯂꯤꯁꯤꯗꯤ ꯃꯄꯥꯟꯂꯣꯝꯗ ꯄꯨꯊꯣꯛꯈ꯭ꯔꯀꯥꯟꯗ ꯈꯛꯇꯅꯦꯕ ꯆꯠꯂꯤꯁꯦ
ꯎꯝ
ꯂꯝꯕꯤꯁꯦ ꯌꯥꯗ꯭ꯔꯕꯅꯤꯅ ꯎꯄꯥꯏ ꯀꯔꯤꯝ ꯂꯩꯇꯕꯅꯦ ꯍꯧꯖꯤꯛ ꯇꯧꯔꯤꯁꯦ ꯑꯗ ꯁꯤꯒꯤꯁꯤꯅ ꯕ꯭ꯂꯣꯀꯦꯠꯁꯤꯅ ꯍꯥꯏꯗꯤ ꯀꯔꯝ ꯀꯥꯟꯗ ꯍꯥꯡꯗꯣꯏꯅꯣ ꯃꯦꯟ ꯃꯥꯟ ꯇꯥꯕ ꯅꯠꯇꯕꯅꯤꯅꯅꯦ ꯑ ꯃꯅꯤꯄꯨꯔꯒꯤ ꯁꯦꯟꯊꯨꯝ ꯐꯤꯕꯝꯁꯦ ꯄꯥꯥ ꯁꯣꯛ ꯁꯣꯛꯄ ꯄꯥꯛꯈꯣꯂꯥꯞ ꯇꯥꯔꯕꯅꯤꯅ ꯇꯧꯔꯤꯁꯦ ꯑꯩ ꯑꯃ ꯇꯥꯕ ꯍꯥꯏꯁꯦ ꯑꯩꯈꯣꯏ ꯀꯧꯅꯥ ꯊꯥꯃꯤꯟꯅꯔꯤꯕ ꯑꯩꯈꯣꯏ ꯐꯥꯝ ꯐꯥꯔꯃꯔ ꯍꯥꯏꯇꯥꯔꯦꯅꯦ
ꯎꯝ
ꯌꯥꯡꯈꯩ ꯍꯨꯝꯐꯨꯒꯦꯅ ꯈꯥꯉꯕꯣꯛꯇ ꯒꯥꯗꯤ ꯐꯖꯅ ꯌꯥꯝꯎꯔꯝꯒꯅꯦ
ꯎꯝ
ꯑꯩꯈꯣꯏ ꯁ꯭ꯋꯥꯏꯒꯤ ꯑꯣꯏꯅ ꯑꯩꯈꯣꯏ ꯀꯨꯟ ꯀꯨꯟꯊ꯭ꯔꯥ ꯂꯩꯔꯤꯁꯦ ꯄꯨꯔꯥ ꯕꯔꯕꯥꯠ ꯇꯥꯔꯝꯅꯦꯕ ꯑꯗꯨꯗꯨꯅ ꯑꯩꯒꯤꯗꯤ ꯀꯧꯅꯥꯗꯣ ꯉꯥ ꯄꯤꯖꯕ ꯂꯣꯏꯔ ꯇꯣꯛꯊꯣꯛꯑꯒ ꯈꯣꯏꯗꯣꯛꯑꯒ ꯐꯧ ꯑꯣꯏꯅ ꯀꯩꯅꯣ ꯇꯧꯔꯅꯦꯕ ꯊꯥꯔꯅꯦꯕ
ꯐꯩꯌꯦ ꯐꯧꯖꯨ
ꯎꯝ
ꯉꯥꯒꯤ ꯃꯆꯤꯟꯖꯥꯛ ꯑꯣꯏꯖꯔꯁꯨ ꯅꯠꯇ꯭ꯔꯥ
ꯎꯝ ꯑꯗꯨꯅ ꯁꯣꯏ ꯁꯣꯏꯗ꯭ꯔꯦꯅꯦ ꯀꯧꯅꯥꯁꯤꯗꯤ ꯆꯍꯤ ꯑꯃꯗ ꯃꯥꯥꯏ ꯍꯥꯔꯚꯦꯁꯁꯦ ꯑꯍꯨꯝꯂꯛꯅꯦꯕ ꯑꯍꯨꯝꯂꯛꯁꯤꯗ ꯃꯥꯏ ꯃꯇꯝ ꯆꯥꯅ ꯂꯧꯗ꯭ꯔꯒꯗꯤ ꯑꯃꯨꯛ ꯂꯤꯁꯟꯈ꯭ꯔꯗꯤ ꯁꯤꯖꯤꯟꯅꯕꯁꯨ ꯌꯥꯗꯕꯤ ꯑ ꯂꯦꯟꯊꯣꯛꯇꯕꯁꯨ ꯂꯦꯟꯗ꯭ꯔꯒꯗꯤ ꯑꯃꯨꯛ ꯃꯊꯪ ꯑꯃꯨꯛ ꯍꯧꯔꯣꯏꯏꯗꯣꯏꯅꯦꯕ ꯍꯧꯇꯥꯥꯔꯁꯨ ꯃꯔꯛꯇ ꯍꯧꯖꯤꯜꯂꯕꯅꯤꯅ ꯑꯍꯧꯕ ꯄꯣꯠꯇꯣ ꯑꯃꯨꯛ ꯁꯤꯖꯤꯟꯅꯕ ꯌꯥꯔꯣꯏꯗꯣꯏꯅꯦꯕ ꯍꯥꯏꯗꯤ ꯈꯥꯎꯔ ꯑꯔꯤꯕꯅꯦ ꯑꯅꯧꯕꯅꯦ ꯄꯨꯂꯞ ꯃꯤꯛꯁ ꯇꯧꯁꯤꯜꯂ ꯑꯅꯧꯕꯗ ꯈꯛꯇꯅꯤ ꯂꯧꯗꯣꯏꯁꯦ ꯑꯔꯤꯕꯁꯨ ꯃꯌꯥꯝ ꯌꯥꯎꯁꯤꯜꯂꯦ ꯁꯤꯜꯂꯛꯑꯕꯅꯤꯅ ꯑꯗꯨ ꯌꯥꯗꯕꯅꯤꯅ ꯃꯥꯏ ꯃꯇꯝ ꯍꯦꯟꯅ ꯌꯥꯗꯕꯅꯤꯅ ꯑꯗꯨꯝ ꯈꯥꯎꯗꯣꯛꯇꯣꯏꯅꯦꯕ ꯑꯗꯣ ꯈꯥꯎꯕꯒꯤ ꯂꯦꯕꯔꯁꯦ ꯄꯩꯁꯥ ꯃꯌꯥꯝ ꯆꯪꯕꯅꯤꯅ ꯄꯩꯁꯥ ꯃꯌꯥꯝ ꯆꯪꯉꯒ ꯈꯥꯎꯗꯣꯛꯑꯒ ꯃꯩ ꯊꯥꯗꯣꯛꯑꯗꯤ
ꯃꯥꯅꯦ ꯃꯥꯅꯦ ꯄꯨꯔꯥ ꯑꯗꯨ ꯅꯠꯇ꯭ꯔꯗꯤ ꯑꯗꯨꯝ ꯈꯥꯎꯗꯕꯤꯗ ꯑꯗꯨꯝ ꯊꯝꯃꯥꯁꯨ ꯆꯞ ꯃꯥꯟꯅꯗ꯭ꯔꯣ
ꯎꯝ ꯑꯗꯨꯅ ꯈꯥꯎꯕꯗ ꯑꯃꯨꯛ ꯈꯥꯎꯕꯗ ꯃꯌꯥꯝ ꯌꯥꯝꯕꯅꯤꯅ ꯂꯨꯄꯥ ꯂꯤꯁꯤꯡ ꯀꯨꯟꯗꯩꯅ ꯀꯨꯟ ꯃꯉꯥꯐꯧ ꯆꯪꯉꯦꯕ
ꯂꯦꯕꯔ ꯈꯛꯇꯗ
ꯂꯦꯕꯔ ꯈꯛꯇꯗ
ꯑꯣꯝ
ꯑꯗꯨꯗꯤ ꯐ꯭ꯔꯤꯗ ꯑꯗꯨ ꯍꯥꯏꯗꯣꯛꯇꯣꯏ ꯁꯔꯣꯛ ꯉꯥ ꯄꯤꯖꯊꯣꯛꯈ꯭ꯔꯒ ꯗꯛ ꯈꯣꯏꯗꯣꯛꯈ꯭ꯔꯒ ꯐꯧ ꯑꯣꯏꯅ ꯍꯨꯜꯂꯒꯦꯅ ꯇꯧꯔꯃꯦ ꯑꯩ ꯍꯟꯗꯛ ꯐꯧ ꯍꯨꯜꯂꯤꯁꯦ ꯑꯗꯨꯅꯦꯕ ꯀꯧꯅꯥꯗꯣ ꯈꯣꯏꯗꯣꯛꯑꯒ ꯐꯧ ꯍꯨꯜꯂꯤꯅꯦꯕ
ꯎꯝ ꯑꯗꯨ ꯏꯇꯥꯎ ꯀꯧꯅꯥꯒꯤ ꯅꯪ ꯃꯊꯪꯗ ꯈꯔ ꯂꯩꯔ ꯑꯃꯨ ꯇꯧꯒꯦ ꯍꯥꯏꯔꯗꯤ ꯅꯪ ꯀꯧꯅꯥꯒꯤ ꯃꯣꯏ ꯆꯥꯔꯁꯤꯅ ꯀꯃꯥꯏꯅ ꯇꯧꯏ
ꯀꯧꯅꯥꯏ ꯆꯥꯔ ꯄꯨꯈ꯭ꯔꯤꯝꯗꯤ ꯑꯗꯨꯝꯗꯤ ꯃꯨꯠꯍꯟꯗꯕꯤ ꯊꯝꯅꯤꯗꯤ ꯀꯧꯅꯥꯒꯤ ꯃꯥꯔꯀꯦꯠꯁꯤꯅ ꯑꯃꯨꯛ ꯃꯥꯏ ꯍꯥꯟꯅ ꯐꯤꯕꯝꯗ ꯂꯥꯛꯇꯥꯥꯔꯒꯗꯤ
ꯎꯝ
ꯑꯗꯨꯗ ꯊꯥꯗꯈꯤꯕ ꯃꯥꯒꯤ ꯑꯗꯨ ꯊꯥꯕꯗ ꯆꯪꯕ ꯄꯩꯁꯥꯗꯨꯗꯤ ꯋꯥꯟ ꯇꯥꯏꯝ ꯑꯃꯨꯛ ꯍꯥꯚꯦꯁ ꯈꯨꯇꯧꯗ ꯍꯟꯖꯤꯜꯂꯦꯕ
ꯎꯝ
ꯆꯍꯤ ꯑꯃꯗ ꯑꯍꯨꯝꯂꯛ ꯂꯩꯔꯛ ꯇꯥꯔꯒꯗꯤ ꯑꯅꯤꯃꯗꯤ ꯄ꯭ꯔꯣꯐꯤꯠ ꯑꯣꯏꯗꯣꯏꯅꯦꯕ
ꯑ ꯑꯃꯗꯨꯅ ꯑꯗꯨꯝ ꯁꯦꯂꯦꯞ ꯑꯣꯏꯖꯔꯁꯨ
ꯥ ꯁꯦꯂꯦꯞ ꯕꯖꯥꯔꯁꯨ ꯑꯗꯨꯗꯨꯅ ꯄꯨꯈ꯭ꯔꯤ ꯑꯃꯗꯤ ꯊꯝꯃꯅꯤ ꯑꯗꯨꯒ ꯑꯇꯩꯗꯤ ꯂꯣꯏ ꯃꯥꯡꯍꯟꯈ꯭ꯔꯅꯤ ꯍꯥꯏꯗꯤ ꯃꯥꯗꯤ ꯑꯃꯨꯛ ꯊꯥ ꯍꯥꯏꯕꯗꯨꯅ ꯂꯣꯏꯔꯦ ꯄꯨꯟꯁꯤ ꯆꯨꯞꯄꯅꯦꯕ ꯃꯥꯗꯤ ꯈꯥꯎꯔ ꯈꯥꯎꯔ ꯑꯗꯨꯝ ꯆꯣꯡꯈꯠꯂꯛꯇꯣꯏꯅꯦꯕ
ꯎꯝ
ꯍꯥꯏꯗꯤ ꯍꯥꯟꯅ ꯄ ꯄꯤꯁ ꯑꯃꯃꯝ ꯊꯥꯕꯗꯣ ꯑꯗꯨꯝ ꯃꯔꯛꯇ ꯄꯤꯁ ꯃꯉꯥ ꯇꯔꯨꯛ ꯊꯣꯛꯂꯛꯑꯗꯕꯅꯦꯕ ꯍꯦꯛ ꯍꯧꯒꯠꯂꯛꯄꯗꯒꯤ ꯑꯗꯨ ꯍꯦꯛ ꯈꯥꯎꯕꯗ ꯑꯗꯨꯝ ꯃꯇꯝ ꯁꯟꯗꯣꯛꯈ꯭ꯔꯗꯝꯅꯦꯕ
ꯎꯝ
ꯑꯗꯨꯗꯨ ꯅꯨꯡꯗꯤ ꯅꯨꯡꯉꯥꯏꯕꯔꯣ ꯎꯝ ꯑꯗꯩ ꯍꯧꯖꯤꯛ ꯍꯥꯏꯁꯦ ꯀꯧꯅꯥ ꯊꯥꯅꯤꯡꯕ ꯂꯩꯔꯗꯤ ꯐ꯭ꯔꯤꯗ ꯆꯥꯔꯖ ꯂꯧ ꯂꯧꯁꯤꯅꯦ ꯍꯧꯖꯤꯛ ꯍꯥꯏꯁꯦ ꯃꯣꯏꯅ ꯐꯨꯛꯆꯈꯤꯕ ꯄꯨꯖꯈꯤꯕ ꯍꯥꯏꯗꯤ ꯑꯩꯈꯣꯏꯗꯤ ꯃꯥꯡꯍꯜꯂꯗꯕꯅꯤꯅ ꯀꯥꯟꯅꯗꯦꯕ
ꯃꯥꯅꯦ ꯃꯥꯅꯦ ꯇꯧꯖꯅꯤꯡꯕ ꯃꯤꯅ ꯑꯩ ꯇꯧꯖꯈꯣꯅ
ꯎꯝ
ꯕꯥꯟ ꯕꯂꯣꯀꯦꯠꯁꯦ ꯂꯩꯇꯔꯗꯤ ꯑꯉꯥꯏ ꯄꯣꯊꯣꯛ ꯄꯣꯠꯊꯣꯛꯁꯦ ꯐꯖꯅ ꯁꯥꯔ ꯃꯄꯥꯟ ꯊꯥ ꯌꯥꯔꯤꯅꯦꯕ ꯅꯠꯇ꯭ꯔꯥ
ꯎꯝ ꯃꯃꯥꯡꯗ ꯈꯥꯡꯑꯕꫭꯛꯇ ꯑꯣꯗꯔ ꯑꯃ ꯂꯥꯛꯈꯤꯕꯅꯦ ꯀꯧꯅꯥꯁꯤ ꯄꯨꯂꯞ ꯂꯧꯒꯕ ꯍꯥꯏꯗꯤ ꯐꯛꯇꯣ ꯋꯥꯟ ꯇꯥꯏꯝꯗ ꯂꯥꯛꯕꯗꯣ ꯐꯛ ꯂꯤꯁꯤꯡ ꯑꯃ ꯂꯥꯛꯄ ꯑꯣꯗꯔꯁꯦ ꯑꯗ ꯑꯦꯠꯇ ꯃꯣꯏ ꯃꯤꯖ ꯈꯕ